ꯍꯜꯂꯣ
ꯇꯥꯔꯕꯥ
ꯎꯝ
ꯇꯠ ꯇꯠ ꯇꯠꯄ ꯌꯥꯗꯦ ꯃꯤꯅꯤꯠ ꯇꯔꯥꯃꯨꯛ ꯁꯥꯟꯅꯗꯧꯕ
ꯋꯥ ꯉꯥꯡꯅꯗ꯭ꯔꯁꯨ ꯑꯗꯨꯝ ꯌꯥꯕ꯭ꯔꯣ
ꯉꯥꯡꯒꯗꯣꯏꯅꯦ
ꯍꯝ
ꯉꯥꯡꯗꯣꯏꯅꯦ ꯀꯩꯀꯩꯥ ꯀꯃꯥꯢ ꯑꯦꯛꯖꯥꯝ ꯑꯦꯛꯖꯥꯝꯒꯤ ꯀꯃꯥꯏ ꯀꯃꯥꯏ ꯇꯧꯔꯒꯦ
ꯄꯥꯔꯛꯎꯔꯥ ꯇꯥꯒꯦꯔꯥ
ꯄꯥ ꯅꯠꯇꯦ ꯅꯪ ꯄꯥꯕ ꯂꯣꯏꯔꯕꯣꯕ
ꯂꯣꯢꯗ꯭ꯔꯤꯗ ꯀꯥꯢꯗꯩꯅꯣ ꯎꯅꯤꯠ ꯋꯥꯟ ꯇꯪ ꯁꯨꯗ ꯉꯥꯢꯗ ꯎꯅꯤꯠ ꯐꯥꯢꯐ ꯇꯩ
ꯑꯣ ꯎꯅꯤꯠ ꯐꯥꯢꯐ ꯁꯨꯗ ꯉꯥꯏꯔꯤ ꯄꯥꯔꯛꯎꯅꯦ ꯃꯇꯦꯛ ꯑꯃ ꯇꯥꯒꯦꯅꯦ
ꯎꯝ ꯑꯦꯟꯊ꯭ꯔꯣꯄꯣꯂꯣꯖꯤꯀꯦꯜ ꯁ꯭ꯀꯨꯜ ꯑꯦꯟꯊ꯭ꯔꯣꯀꯣꯂꯣꯖꯤꯀꯦꯜ ꯁ꯭ꯀꯨꯜꯁꯦ ꯑꯦꯟꯊ꯭ꯔꯣꯀꯣꯂꯣꯖꯤꯁ ꯍꯥꯏꯔꯁꯨ ꯈꯪꯅꯩ ꯊꯤꯌꯣꯔꯤ ꯑꯣꯐ ꯁꯔꯕꯥꯏꯕꯜ ꯍꯥꯏꯔꯁꯨ ꯈꯪꯅꯩꯕ
ꯍꯥꯏꯗꯤ ꯁꯤꯅ ꯇꯥꯛꯏꯁꯦ ꯎꯝ ꯎꯝ
ꯄꯣꯠꯁꯛ ꯑꯃꯒꯤ ꯇꯣꯉꯥꯟ ꯇꯣꯉꯥꯟꯕ ꯍꯧꯔꯛꯐꯝ ꯂꯩꯕ ꯌꯥꯏ ꯍꯥꯏꯕ ꯑꯁꯤ ꯑꯦꯟꯊ꯭ꯔꯣꯄꯣꯂꯣꯖꯤꯀꯦꯜ ꯁꯀꯨꯜꯒꯤ ꯋꯥꯈꯜꯂꯣꯟꯅꯦꯕ ꯄꯣꯠꯁꯛ ꯑꯃꯒꯤ ꯇꯣꯉꯥꯟ ꯇꯣꯉꯥꯟꯕ ꯍꯧꯔꯛꯐꯝ ꯂꯩꯕ ꯌꯥꯏ ꯂꯩ ꯍꯥꯏꯁꯤꯅ ꯑꯦꯟꯊ꯭ꯔꯣꯀꯣꯂꯣꯖꯤꯀꯦꯜ ꯁ꯭ꯀꯨꯜꯒꯤ ꯋꯥꯈꯜꯂꯣꯟꯅꯦ ꯑꯗꯨꯒ ꯎꯝ ꯐꯤꯅꯤꯁ ꯐꯦꯅꯤꯁ ꯃꯦꯊꯠꯇꯥꯅ
ꯐꯣꯛꯂꯣꯔꯒꯤ ꯃꯆꯥꯛ ꯑꯃꯒꯤ ꯍꯧꯔꯛꯐꯝ ꯐꯣꯛꯂꯣꯔ ꯝꯆꯛ ꯑꯃꯒꯤ ꯍꯧꯔꯛꯐꯝ ꯑꯗꯤ ꯃꯗꯨ ꯀꯔꯝꯅ ꯁꯥꯟꯗꯣꯔꯛ ꯀꯤ ꯍꯥꯏꯕꯁꯤꯅ ꯐꯣꯛꯂꯣꯔꯒꯤ ꯃꯆꯥꯛꯁꯦ ꯀꯔꯝꯅ ꯍꯧꯔꯛꯈꯤ ꯍꯥꯏꯕꯒ ꯃꯥ ꯀꯧꯕ꯭ꯔꯣ
ꯑꯦ ꯍꯌꯦꯡ ꯀꯔꯤ ꯊꯣꯛꯏꯅꯣ ꯃꯦ
ꯍꯌꯦꯡ ꯐꯣꯛꯂꯣꯔ
ꯐꯣꯛꯂꯣꯔ
ꯎꯝ
ꯂꯨꯕ꯭ꯔꯥꯕ
ꯈꯨꯠꯂꯨꯃꯅꯤ ꯀꯥꯏꯗꯩꯅꯣ ꯑꯁ ꯑꯩ ꯐꯦꯜ ꯑꯣꯏꯕ ꯌꯥꯏ
ꯑꯣꯏꯍꯟꯒ ꯅꯨꯍꯦ ꯂꯥꯁꯇ꯭ ꯏꯌꯔ ꯗꯤ ꯕꯦꯔꯥ ꯀꯥꯗ꯭ꯔꯣ ꯑꯃꯨꯛ ꯍꯟꯂꯥꯗꯤ
ꯈꯨꯠꯂꯨ ꯑꯃꯥ ꯂꯨꯏ ꯍꯥꯏꯕ ꯑꯣꯖꯥ ꯑꯃꯇꯪꯒꯤ ꯄꯦꯖ ꯅꯥꯏꯟꯇꯤ ꯐꯥꯏꯞꯅꯦ ꯍꯥꯏꯕ ꯁꯨꯡꯂꯣꯏ ꯂꯣꯏꯗꯦ ꯄꯕꯥ
ꯑꯩ ꯑꯣꯖꯥ ꯑꯍꯨꯝꯒꯤꯅꯦꯕ ꯇꯥꯛꯏꯁꯦ
ꯄꯦꯁ ꯑꯍꯨꯝ ꯄꯦꯁ ꯄꯦꯁ ꯆꯅꯤꯒ ꯆꯅꯤꯒ ꯑꯩꯥꯏꯠꯇꯤ ꯐꯥꯏꯚ ꯃꯨꯈꯛ ꯄꯥꯕꯕꯨ
ꯄꯥꯇꯪ ꯄꯥꯕ ꯑꯣꯏꯗꯤ ꯐꯩ ꯑꯃꯨꯛ ꯂꯧꯁꯟꯗꯣꯏꯅꯦ ꯀꯣꯛꯅ ꯃꯦꯠꯇ ꯌꯥꯝ ꯉꯎꯌꯤꯗ ꯑꯩ ꯇꯜꯂꯦ
ꯑꯗꯨ ꯉꯍꯥꯟꯒꯥꯏ ꯉꯍꯥꯟꯒꯩ ꯀꯩꯗꯧ ꯂꯩꯒꯦꯕꯗꯣ
ꯅꯍꯥꯟꯒꯣꯏ ꯄꯥꯕꯗꯨ ꯆꯪꯗꯦ ꯑꯩ ꯄꯥꯈ꯭ꯔꯕꯅꯦ ꯍꯥꯏꯕ ꯁꯤꯁꯦ ꯂꯣꯏ ꯀꯥꯎ ꯂꯩꯔꯃꯦ ꯍꯥꯏꯕ ꯌꯥꯗꯦ ꯍꯥꯏꯕ ꯑꯃ ꯊꯤꯑꯣꯔꯤ ꯑꯣꯏꯕꯒꯤ
ꯑꯦ ꯀꯔꯤꯒꯤꯅꯣ ꯑꯗꯨꯛ ꯌꯥꯝꯅ ꯃꯊꯥ ꯁꯍꯜꯂꯤꯗꯨꯕꯨ
ꯂꯥꯏꯔꯤꯛ ꯇꯨ ꯍꯥꯟ
ꯃꯇꯧ ꯀꯥꯔꯝꯅ ꯁꯟꯗꯣꯛꯈꯤ ꯍꯥꯏꯕꯗꯨꯅ ꯍꯤꯁꯇ꯭ꯔꯤꯗ ꯐꯣꯛꯂꯣꯔꯒꯤ ꯃꯆꯥꯛ ꯑꯃꯗꯤ ꯍꯧꯔꯛ ꯐꯣꯛꯂꯣꯔꯒꯤ ꯃꯆꯥꯛ ꯐꯣꯛꯂꯣꯔꯒꯤ ꯃꯆꯥꯛ ꯑꯃꯗꯤ ꯍꯧꯔꯛꯐꯝ ꯑꯁꯤ ꯑꯃꯗꯤ ꯃꯗꯨ ꯁꯤꯅꯁꯤ ꯇꯣꯉꯥꯟ ꯇꯣꯉꯥꯟꯕ ꯍꯧꯔꯛꯐꯝ ꯂꯩꯕ ꯌꯥꯏ ꯍꯥꯏꯕ ꯇꯣꯉꯥꯟ ꯇꯣꯉꯥꯟꯕ ꯍꯧꯔꯛ ꯐꯪꯕꯥ ꯌꯥꯏ ꯍꯥꯏꯕ ꯑꯦꯟꯊ꯭ꯔꯣꯄꯣꯂꯣꯖꯤꯗꯅ ꯑꯗꯨꯗꯨꯒ ꯐꯣꯛꯂꯣꯔꯒꯤ ꯍꯧꯔꯛꯐꯝ
ꯁꯤ ꯐꯤꯅꯤꯁ ꯃꯦꯊꯠꯁꯦ ꯍꯧꯖꯤꯛꯇ ꯄꯥꯔꯒ ꯍꯩꯔꯦ ꯍꯥꯏꯔꯒ ꯑꯗꯨꯝ ꯀꯥꯎꯈ꯭ꯔꯤꯁꯦ ꯌꯦꯡꯉꯣ ꯌꯥꯔꯔꯣꯏ ꯑꯩ ꯑꯗꯨ ꯑꯣꯏꯔꯔꯣꯏ
ꯑꯣꯏꯅꯤ ꯑꯣꯏꯅꯤ ꯑꯗꯨꯃꯥꯏꯅ ꯈꯟ ꯌꯄꯣꯟꯇꯦ ꯀꯩ ꯏꯟꯁꯪ ꯆꯥꯏ ꯉꯁꯥꯏ
ꯎꯇꯤ
ꯎꯇꯤ ꯆꯥꯏꯌꯦ ꯀꯩꯒꯤ ꯎꯇꯤ ꯆꯥꯏ ꯀꯩꯒꯤ
ꯄꯣꯠꯁꯛ ꯑꯃꯒꯤ ꯇꯣꯉꯥꯟ ꯇꯣꯉꯥꯟꯥꯟꯕ ꯍꯧꯔꯛꯐꯝ ꯂꯩꯕ ꯌꯥꯏ ꯍꯥꯏꯕꯁꯦ ꯑꯄꯣꯂꯣꯖꯤꯀꯦꯜ ꯁ꯭ꯀꯨꯜꯒꯤ ꯋꯥꯈꯜꯂꯣꯟ ꯑꯃꯅꯤ
ꯄꯣꯠꯁꯛ ꯑꯃꯒꯤ ꯇꯣꯉꯥꯟ ꯇꯣꯉꯥꯟꯕ ꯋꯥꯈꯜꯂꯣꯟ ꯂꯩꯕ ꯌꯥꯏ ꯅꯠꯇꯦ ꯇꯣꯡꯉꯥꯟ ꯇꯣꯡꯉꯥꯟꯕ ꯍꯧꯔꯛꯐꯝ ꯂꯩꯕ ꯌꯥꯏ
ꯌꯥꯏ ꯀꯩꯅꯣ
ꯑꯃꯒꯤ ꯇꯣꯉꯥꯟ ꯇꯣꯉꯥꯟꯕ ꯍꯧꯔꯛꯐꯝ ꯂꯩꯕ ꯌꯥ ꯑꯗꯨꯒꯥ ꯎꯝ
ꯌꯥꯗ꯭ꯔꯣ ꯄꯣꯠꯁꯛ ꯑꯃꯒꯤ ꯇꯣꯉꯥꯟ ꯇꯣꯉꯥꯟꯕ ꯍꯧꯔꯛꯐꯝ ꯂꯩꯕ ꯌꯥꯏ ꯀꯩꯅꯣ
ꯍꯧꯔꯛꯐꯝ ꯑꯃꯗꯤ ꯑꯗꯨꯕꯨ ꯃꯇꯧ ꯀꯔꯝꯅ ꯁꯟꯗꯣꯛꯄ ꯍꯧꯔꯛꯐꯝ ꯑꯃꯗꯤ ꯃꯇꯧ ꯀꯔꯝꯅ ꯁꯟꯗꯣꯛꯈꯤꯕ ꯑꯗꯨ ꯇꯣꯉꯥꯟ ꯇꯣꯉꯥꯟꯕ ꯃꯁꯛ ꯂꯩꯖꯔꯦ ꯌꯦꯜꯍꯧꯉꯩꯗꯒꯤ ꯇꯣꯡꯉꯥꯟ ꯇꯣꯡꯉꯥꯟꯕ ꯃꯤꯑꯣꯏꯁꯤꯡ ꯁꯣꯏꯗꯒꯤ ꯇꯣꯡꯉꯥꯟ- ꯇꯣꯡꯉꯥꯟꯕ ꯃꯤꯑꯣꯏꯁꯤꯡ ꯑꯁꯤꯒꯤ ꯅꯥꯠꯀꯤ ꯃꯁꯛ ꯃꯥꯟꯅꯕ ꯀꯌꯥ ꯂꯩꯖꯔꯕ ꯁꯨ
ꯌꯦꯜꯍꯧꯉꯩꯗꯒꯤ ꯇꯣꯡꯉꯥꯟ ꯇꯣꯡꯉꯥꯟꯕ ꯃꯤꯑꯣꯏꯁꯤꯡ ꯑꯁꯤꯒꯤ ꯅꯥꯠ ꯃꯆꯥꯛ ꯃꯁꯛ ꯃꯥꯟꯅꯕ ꯀꯌꯥ ꯂꯩꯖꯔꯕꯁꯨ ꯇꯣꯡꯉꯥꯟ ꯇꯣꯡꯉꯥꯟꯕ ꯍꯧꯔꯛꯐꯝ ꯂꯩꯇ꯭ꯔꯦ ꯍꯥꯏꯕꯁꯨ ꯁ꯭ꯀꯨꯜ ꯑꯁꯤꯒꯤ ꯑꯆꯦꯠꯄ ꯃꯇꯦꯡ
ꯈꯔꯥ ꯂꯥꯡꯊꯣꯛ
ꯀꯔꯤ ꯏꯟꯖꯥꯡ ꯊꯣꯡꯉꯤꯅꯣꯕ
ꯈꯪꯗꯦꯑꯩ ꯆꯪ ꯗꯦ
ꯋꯥꯔꯤ ꯋꯥꯔꯤꯖꯦ ꯑꯦ ꯆꯥꯔꯖ ꯌꯥꯎꯗ꯭ꯔꯖꯥꯠꯂꯣ
ꯀꯩꯗꯧꯔꯒꯦ ꯍꯥꯥꯑ
ꯃꯤꯅꯤꯠ ꯇꯔꯥꯃꯨꯛ ꯁꯥꯗꯧꯅꯤ ꯃꯤꯅꯤꯠ ꯃꯉꯥꯗꯤ ꯐꯥꯔꯦꯕ
ꯃꯤꯅꯤꯠ ꯃꯉꯥꯗꯤ ꯐꯥꯔꯦ
ꯃꯊꯟꯗ ꯑꯗꯨꯝ ꯇꯠꯈꯤꯗꯣꯏꯅꯤꯀꯣ ꯀꯩꯝ ꯇꯧꯔꯣꯏ
ꯍꯣꯌ ꯋꯥꯔꯤ ꯁꯥꯗꯕ ꯌꯥꯗꯦ ꯋꯥꯔꯤꯖꯦ ꯑꯃꯒꯨꯝ ꯑꯃ ꯈꯛꯇꯅꯦꯕ ꯁꯥꯗꯣꯏꯖꯦ ꯅꯠꯇ꯭ꯔꯥ ꯍꯥꯏꯕꯗꯤ ꯃꯔꯝ ꯑꯃ ꯍꯦꯛꯇ ꯁꯥꯗꯣꯏꯅꯦꯕ ꯇꯝ ꯉꯥꯡꯉꯣ
ꯑꯩ ꯉꯥꯡꯗꯤ ꯅꯪ ꯍꯌꯦꯡ ꯄꯨꯡ ꯀꯌꯥꯗ ꯑꯦꯛꯖꯥꯝꯅꯣ
ꯍꯨ꯭꯭ꯋꯥꯠ ꯏꯁ ꯌꯣꯔ ꯅꯦꯝ ꯍꯨ꯭꯭ꯋꯥꯠ ꯏꯁ ꯌꯣꯔ ꯅꯦꯝ
ꯄꯨꯡ ꯀꯌꯥꯗꯩ ꯑꯦꯛꯖꯥꯝꯅꯣ ꯍꯥꯏꯕ
ꯑꯃꯗꯒꯤꯅ ꯃꯔꯤ ꯕꯥꯎ
ꯑꯗꯨꯗ ꯗꯦꯠ ꯇꯦꯟꯗ ꯑꯦꯛꯖꯥꯝ ꯂꯣꯏꯗꯣꯏꯕ ꯗꯦꯠ ꯇꯦꯟꯗ ꯊꯣꯛꯑ ꯂꯣꯏꯔꯕ
ꯗꯦꯠ ꯇꯦꯟꯗ ꯊꯣꯛꯑꯥ ꯂꯣꯏꯔꯦ
ꯗꯦꯠ ꯇꯦꯟꯗꯅꯦꯕ ꯅꯪꯅ ꯂꯥꯛꯑꯣ ꯍꯥꯏꯖꯦ ꯅꯠꯇ꯭ꯔꯥ
ꯎꯪ
ꯑꯗꯨ ꯀꯩ ꯆꯥꯥꯖꯦꯕ
ꯀꯩ ꯆꯥꯖꯦꯕ
ꯃꯔꯨꯞ ꯄꯩꯁꯥ ꯅꯪꯒꯤꯗꯤ ꯇꯥꯡ ꯇꯔꯥꯌ ꯃꯔꯨꯞ ꯄꯩꯁꯥꯗꯣ ꯃꯤ ꯑꯥꯀꯩꯅꯣ ꯄꯤꯌꯦ ꯂꯤꯁꯤꯡ ꯑꯍꯨꯝ ꯃꯨꯛꯇ ꯍꯥꯟꯅ ꯄꯤꯔꯛꯄ ꯌꯥꯒꯗ꯭ꯔꯥꯅ ꯍꯥꯏꯔꯛꯑꯦ ꯑꯗꯣ ꯑꯗꯨꯃ ꯑꯩ ꯌꯦꯡꯉꯛꯑꯒꯦ ꯅꯪ ꯑꯩꯅꯖꯨ ꯇꯣꯜꯂꯤꯃꯤ
ꯀꯩꯕꯥ
ꯂꯤꯁꯤꯡ ꯑꯍꯨꯝꯃꯨꯛꯇ ꯍꯥꯟꯅ ꯄꯤꯔꯄ ꯌꯥꯒꯗ꯭ꯔ ꯍꯪꯉꯛꯑꯦꯕ ꯇꯥꯡ ꯇꯔꯥꯏ ꯃꯔꯨꯞꯇꯣ ꯍꯟꯗꯛ ꯐꯥꯎꯗꯧ ꯃꯤꯗꯨꯅ ꯄꯋꯥꯔ ꯅꯠꯇꯦ ꯖꯦꯝꯁꯇꯣꯟꯗꯣ
ꯅꯠꯇꯤꯌꯦ ꯇꯥꯡ ꯑꯍꯣꯔꯗꯤ ꯇꯥꯡ ꯇꯔꯦꯠꯃꯨꯛꯇ ꯑꯣꯏꯔꯝꯃꯣꯏ ꯖꯦꯝꯁꯇꯣꯟ ꯑꯣꯏꯔꯝꯅꯤꯌꯦ
ꯑꯍꯣꯔꯅ ꯑꯍꯣꯔꯅ ꯍꯥꯏꯔꯤꯗꯤ ꯇꯥꯡ ꯀꯨꯟ ꯃꯉꯥꯏ ꯃꯔꯨꯛꯇꯨꯅꯦ ꯃꯥ ꯐꯥꯎꯗꯧ ꯇꯥꯕꯅꯦ ꯑꯗꯨ ꯇꯥꯡ ꯃꯉꯥꯗ ꯀꯃꯥꯏ ꯄꯤꯗꯣꯏꯅꯣ ꯇꯥꯡ ꯀꯨꯟꯃꯉꯥꯗꯤ ꯕ ꯄꯣꯠꯇꯨꯕꯣ
ꯁꯤꯒꯨꯝꯍꯥꯏ ꯅꯠꯇ꯭ꯔꯥ
ꯎꯪ ꯂꯩꯁꯅꯥꯒꯤꯗꯣ ꯇꯥꯡ ꯇꯔꯥ ꯕꯥꯎ ꯃꯅꯨꯡ ꯍꯥꯏꯗꯥꯏꯅꯦ ꯀꯦꯁ ꯑꯣꯏꯅ ꯌꯥꯒꯗ꯭ꯔꯥ ꯍꯥꯟꯅ ꯍꯪꯉꯨꯅꯦ
ꯍꯪꯒꯦ ꯍꯪꯒꯦ ꯑꯗꯨꯗꯤ ꯑꯥꯁ ꯑꯗꯨꯗꯤ ꯏꯕꯥꯅꯤ ꯑꯗꯨꯝ ꯎꯅꯗꯣꯏꯅꯤꯅꯦ ꯂꯩꯁꯅꯥ ꯏꯕꯥꯅꯤꯖꯦ ꯑꯗꯨꯕꯨꯗꯤ ꯃꯥ
ꯊꯝ ꯀꯩꯅꯣꯗ ꯊꯕꯛ ꯇꯧꯕꯅꯤꯅꯥ ꯀꯩꯕ ꯑꯥꯀꯁꯕꯥꯅꯤꯗ ꯊꯕꯛ ꯇꯧꯕꯅꯤꯅ ꯏꯕꯥꯅꯤ ꯆꯪꯉꯨꯔꯒ ꯌꯦꯡ ꯌꯥꯅꯤ ꯑꯀꯁꯕꯥꯅꯤꯗ ꯏꯝꯐꯥꯜꯗ ꯊꯕꯛ ꯇꯧꯕꯅꯦ ꯃꯥꯥ ꯀꯣꯅꯨꯡꯃꯥꯡꯗ ꯀꯣꯅꯨꯡꯃꯥꯡꯗ
ꯑꯪ ꯑꯗꯨꯗꯤ ꯆꯠꯄꯗ ꯑꯗꯨꯝ ꯄꯤꯔꯝꯕ ꯌꯥꯔꯦ ꯇꯥꯡ ꯇꯔꯥ- ꯇꯥꯡ ꯇꯔꯥꯗ ꯆꯠꯄꯗ ꯄꯤꯔꯝꯃꯁꯦ
ꯎꯪ
ꯂꯤꯁꯤꯡ ꯃꯉꯥ ꯅꯠꯇ꯭ꯔꯅꯦ ꯃꯈꯣꯏꯗꯩ ꯃꯣꯏꯅ ꯄꯨꯏꯗꯣ
ꯁꯤꯡ ꯃꯉꯥꯅꯦ
ꯑꯥꯁ ꯑꯗꯨꯖꯨ ꯁꯤꯡꯗꯧꯕ ꯃꯤꯒꯤ ꯄꯩꯁꯥꯖꯨ ꯁꯤꯡꯗꯧꯕ ꯅꯪꯒꯤꯖꯨ ꯃꯨꯛ ꯁꯤꯡꯗꯧꯕ ꯏꯃꯥꯏ
ꯁꯥꯔ ꯑꯄꯥꯟꯕꯩꯗꯣ ꯍꯥꯟꯅ ꯂꯤꯁꯤꯡ ꯑꯅꯤꯃꯨꯛꯇ ꯍꯥꯟꯄꯤꯔꯛꯑꯗꯤ ꯌꯥꯅꯤꯗ ꯍꯥ ꯂꯤꯁꯤꯡ ꯑꯅꯤꯃꯨꯛ ꯍꯥꯟ
ꯎꯪ
ꯑꯩ ꯍꯌꯦꯡꯖꯦ ꯑꯩ ꯍꯌꯦꯡꯒꯤ ꯃꯊꯥ ꯌꯥꯝ ꯁꯥꯢ
ꯑꯁꯨꯛꯌꯥꯝ ꯂꯨꯔꯤꯖꯦ ꯀꯩꯒꯤꯅꯣ ꯈꯪꯗꯦ
ꯑꯗꯨꯕꯨꯗꯤ ꯃꯥꯁꯇꯔ ꯗꯤꯒ꯭ꯔꯤꯅꯤꯗꯅꯥ ꯑꯗꯨꯗꯒꯤ ꯍꯦꯟꯅ ꯂꯨꯊꯕ ꯌꯥꯔꯔꯣꯏꯗꯝꯅꯦ
ꯃꯃꯥꯡꯗ ꯁꯨꯃꯥꯏꯑꯝꯇ ꯂꯨꯖꯔꯛꯇꯦ
ꯄꯦ ꯄꯤ ꯑꯩꯆ ꯗꯤꯗ ꯂꯨꯕ ꯄꯤ ꯑꯩꯆ ꯗꯤꯗꯅ ꯑꯃꯨꯛꯍꯦꯟ ꯂꯨꯔꯛꯈꯤꯅꯤ
ꯂꯥꯏꯔꯤꯛꯄꯨ ꯀꯝꯃꯥꯏꯅ ꯏꯔꯥꯏ- ꯂꯥꯏꯅ ꯇꯝ ꯌꯥꯕ꯭ꯔꯣ
ꯄꯤ ꯑꯩꯆ ꯗꯤꯗꯗꯤ ꯑꯔꯥꯏꯕꯃ ꯈꯟꯅꯤ ꯀꯜꯆꯔ ꯈꯟꯅꯤ
ꯀꯜꯆꯔꯅ ꯏꯔꯥꯏ -ꯂꯥꯏꯔꯣ
ꯂꯥꯏꯗꯦ ꯀꯜꯆ꯭ꯔꯗ ꯃꯌꯥꯝ ꯂꯣꯡꯅꯒꯤꯝꯅꯦ
ꯅꯗꯤꯌꯦ ꯑꯗ ꯑꯗꯨꯃꯥꯏ ꯈꯟꯒꯅꯣ ꯌꯥꯝ ꯂꯥꯏꯕ ꯈꯣꯠꯄ ꯑꯃꯥꯏ ꯈꯟꯒꯅꯣ ꯇꯨꯡ ꯀꯣꯏꯅ ꯍꯌꯦꯡ ꯑꯉꯥꯡ ꯑꯉꯥꯡ ꯇꯥꯛꯄ ꯈꯣꯠꯄ ꯌꯥꯕꯅ ꯈꯟꯒꯗꯧꯅꯦ
ꯑꯉꯥꯡ ꯂꯥꯏꯔꯤꯛ ꯇꯥꯛꯅꯕ ꯅꯠꯇ꯭ꯔꯣ ꯅꯪꯅ ꯑꯣꯏꯔꯤꯁꯤꯕꯣ ꯑꯉꯥꯡ ꯂꯥꯏꯔꯤꯛ ꯇꯥꯛꯅꯕ ꯃꯥꯁꯇ꯭ꯔ ꯇꯧꯔꯦ ꯑꯗꯨꯒ ꯑꯩꯅ ꯈꯜꯂꯤꯁꯦ ꯀꯔꯤꯅꯣ
ꯑꯁ ꯊ꯭ꯌꯣꯔꯤꯇꯤꯀꯦꯜ ꯁꯤꯛꯅꯤꯐꯤꯀꯦꯟꯁ ꯑꯣꯐ ꯄ꯭ꯔꯐꯣꯃꯦꯟꯁ ꯁꯤ ꯈꯨꯜꯂꯨꯁꯤꯗꯤ ꯑꯩ ꯀꯩꯅꯣ ꯍꯥꯏ ꯁꯤꯗꯤ ꯐꯣꯛ ꯂꯣꯔꯗ ꯂꯣꯡꯗꯣꯔꯤꯕꯣ ꯑꯩꯕꯣ
ꯂꯣꯡꯉꯣꯏ ꯂꯣꯡꯉꯣꯏ ꯑꯗꯨꯃꯥꯏ ꯍꯥꯏꯅꯨ ꯏꯃꯥꯟꯅꯕꯅꯦ ꯇꯩꯁꯦ ꯑꯥꯏ ꯐꯣꯟ ꯄꯥꯏꯕ ꯉꯥꯛꯇ ꯀꯃꯥꯏꯟ ꯇꯩꯅꯣ ꯈꯪꯗꯦ ꯄꯩꯁꯥ ꯄꯥꯏꯗꯦ ꯑ ꯃꯤꯉꯣꯟꯗꯩ ꯄꯨꯔ ꯆꯤ ꯂꯥꯎ ꯇꯠꯄ ꯃꯤꯕꯨ ꯑꯥꯏ ꯐꯣꯟ ꯄꯥꯏꯌꯦ ꯀꯃꯥꯏ ꯇ ꯀꯃꯥꯏꯅ ꯇꯧꯔꯤꯅꯣ ꯈꯪꯗꯦꯕ ꯈꯣꯏ ꯂꯩꯕ ꯉꯝꯗꯦ
ꯄꯨꯔꯒ ꯑꯥꯏ ꯐꯣꯟ ꯄꯥꯏꯔꯕ ꯀꯅꯣꯝ ꯇꯧꯔꯦ ꯃꯣꯏꯁ ꯁꯤ ꯑꯦꯟꯗ꯭ꯔꯣꯏꯗ ꯅꯠꯇꯗꯤ ꯍꯥꯞꯄ ꯌꯥꯗꯦꯕ ꯁꯤꯖ
ꯑꯉꯛꯄꯅꯤ ꯃꯣꯏ ꯀꯣꯛꯁꯤꯡꯁꯤ ꯍꯥꯏꯗꯤ ꯄꯩꯁꯥ ꯂꯩꯇ꯭ꯔꯒꯕꯨ ꯐꯣꯟ ꯑꯇꯥꯡꯕ ꯄꯥꯏꯔꯤꯁꯤꯕꯨ ꯍꯥꯍꯥ
ꯃꯤ ꯁꯨꯗ꯭ꯔꯣ ꯃꯤꯅꯠ ꯇꯔꯥꯗꯤ ꯍꯦꯜꯂꯦ
ꯑꯗꯨꯝ ꯑꯗꯨꯝ ꯃꯊꯟꯇ ꯀꯛꯆꯒꯤꯅꯤ ꯃꯤꯅꯤꯠ ꯍꯦꯂꯤꯒꯩ ꯄꯩꯁꯥ ꯐꯪꯉꯤꯝꯅꯤ
ꯁꯤꯁꯦ ꯀꯃꯥꯏ ꯇꯧꯗꯣꯏꯅꯣꯕ
ꯁꯨꯃꯥꯏꯅ ꯋꯥꯔꯤ ꯁꯥꯗꯣꯏꯅꯦ ꯗꯨꯝ
ꯗꯨꯒ ꯄꯩꯁꯥꯅ ꯀꯥꯏꯗꯩ ꯂꯥꯛꯇꯣꯏꯕ
ꯄꯩꯁꯥ ꯑꯦꯀꯥꯎꯟ ꯃꯊꯟ ꯂꯥꯛꯇꯣꯏꯅꯦ ꯑꯗꯨꯗ ꯑꯦꯀꯥꯎꯟ ꯁꯥꯏꯟ ꯏꯟ ꯇꯧꯔꯀꯥꯟꯗ ꯃꯊꯟꯗ ꯖꯤꯄꯦ ꯑꯗꯨꯝ ꯆꯪꯖꯔꯛꯀꯗꯣꯏꯅꯦ ꯅꯪꯅ ꯀꯥꯞꯊꯣꯛ ꯀꯥꯞꯁꯤꯟ ꯇꯧꯕꯩ ꯃꯊꯧ ꯇꯥꯗꯦ ꯑꯗꯨꯒ ꯁꯤꯅꯦꯕ ꯈꯔ ꯇꯜꯂꯤꯁꯦ ꯃꯌꯥꯝꯅ ꯁꯤ ꯍꯦꯛ ꯁꯤꯒꯤ ꯁꯤꯒꯤ ꯁ꯭ꯇꯦꯞꯁꯦ ꯂꯣꯏꯊꯣꯛꯈ꯭ꯔꯗꯤꯅꯦ ꯅꯪ ꯅꯁꯥꯅ ꯅꯥꯇꯣꯝꯇ ꯇꯧꯖꯗꯣꯏꯅꯦꯕ ꯄꯥꯔꯒ ꯕꯣꯏ꯭ꯁ ꯊꯥꯕꯒꯨꯝꯕ ꯑꯗꯒꯤ ꯃꯤꯒꯤ ꯕꯣꯏꯁ ꯑꯈꯣꯏ ꯁꯨꯃꯥꯏꯟ ꯁꯥꯟꯅꯩ ꯁꯤꯒꯨꯝꯕ ꯆꯦꯛ ꯇꯧꯒꯨꯝꯕ ꯑꯗꯨꯒꯨꯝꯕ ꯉꯥꯛꯇꯅꯦ ꯇꯧꯗꯣꯏꯁꯦ
ꯃꯤ ꯀꯌꯥ ꯁꯥꯟꯅꯥꯗꯣꯏꯕ ꯊꯥꯔꯇꯤꯗꯣ ꯁꯨꯃꯥꯏꯅ ꯂꯣꯏ
ꯍꯣꯏ ꯃꯤꯅꯤꯠ ꯇꯔꯥ ꯇꯔꯥ ꯁꯨꯃꯥꯏꯟ ꯁꯥꯟꯅꯗꯣꯏꯕ
ꯑꯗꯨꯗꯤ ꯀꯥꯔꯤꯌꯥꯗ ꯃꯤ ꯊꯥꯔꯇꯤ ꯍꯥꯞꯇꯕ ꯌꯥꯔꯔꯣꯏ
ꯅꯠꯇꯦ ꯃꯤ ꯑꯃꯗ ꯑꯩ ꯑꯈꯣꯏꯅꯤ ꯁꯥꯟꯅꯩꯁꯦ ꯑꯩ ꯑꯩꯁꯦ ꯃꯤ ꯑꯃꯅꯤ ꯇꯧꯔ ꯃꯇꯨꯡꯗ ꯅꯉꯣꯟꯗ ꯑꯃꯨꯛ ꯇꯧꯔꯛ ꯄ ꯌꯥꯏꯌꯦꯕ
ꯎꯝ
ꯑꯃꯥꯏ ꯁꯥꯟꯗꯣꯏꯕ ꯀꯨꯟꯊ꯭ꯔꯥꯁꯤꯗꯪ ꯂꯣꯏꯁꯟꯒꯗꯤ ꯌꯥꯔꯦ
ꯌꯣꯠꯂꯤ ꯊꯥꯡꯗꯨꯅ ꯇꯝꯂꯤꯕ ꯄꯣꯟꯒꯤ ꯆꯦꯛꯂꯥꯒ ꯄꯥꯡꯈꯛ ꯑꯣꯏꯔꯦ ꯌꯣꯠꯂꯤꯡ ꯊꯥꯡꯗꯨꯅ ꯊꯝ ꯂꯤꯕ ꯄꯣꯟꯒꯤ ꯆꯦꯛꯂꯒ ꯄꯥꯡ ꯀꯛ ꯑꯣꯏꯔꯦ ꯏꯀꯥꯏ ꯏꯀꯤꯒꯤ ꯄꯜ ꯑꯃꯅꯥ ꯑ ꯑꯩꯈꯣꯏ ꯕꯥꯥꯏ ꯐꯣꯟꯁꯦ ꯔꯤꯁꯦꯠ ꯇꯧꯊꯣꯛꯄꯅꯦ ꯌꯥꯡꯉꯦ ꯏꯀꯥꯏ ꯏꯀꯤꯒꯤ ꯄꯜ ꯑꯃꯅꯥ ꯃꯥꯂꯦꯝꯒ